ꯌꯥꯝꯕ ꯍꯂꯣ
ꯍꯩꯁ ꯅꯪ ꯅꯪꯕꯨ ꯅꯨꯡꯉꯥꯏꯔꯤꯕꯣ
ꯅꯨꯡꯉꯥꯏꯔꯤ ꯏꯌꯥꯝꯕ
ꯑꯁ ꯉꯔꯥꯡ ꯕꯣꯟ ꯌꯦꯡꯕ꯭ꯔꯣ
ꯉꯔꯥꯡ ꯕꯣꯟ ꯌꯦꯡꯉꯤ
ꯅꯪꯕꯨ ꯀꯅꯥꯏ ꯐꯦꯟꯅꯣꯅꯦ
ꯑꯩ ꯄꯦꯅꯕ ꯂꯩꯇꯦ ꯏꯌꯥꯝꯕ ꯍꯤꯗꯤ ꯁꯨꯝ ꯁꯨꯝ ꯕꯣꯜꯒꯤꯁ ꯁꯨꯝ ꯌꯦꯡꯕꯒꯤ ꯅꯨꯡꯉꯥꯏꯕꯗꯣ ꯑꯗꯨ ꯂꯧꯕ ꯈꯇꯅꯦꯗ ꯑꯗꯣ ꯑꯁ ꯁꯨꯝ ꯄꯥꯝꯖꯕ ꯄ꯭ꯂꯦꯌꯔ ꯁꯨꯝ ꯈꯔ ꯍꯥꯏꯔꯒꯗꯤ ꯃꯦꯁꯤ ꯑꯗꯒꯤ ꯑꯥ ꯔꯣꯅꯥꯜꯗꯣ ꯑꯗꯒꯤ ꯑꯣꯂꯤꯁꯦ ꯑꯗꯒꯤ ꯑꯝꯕꯥꯄꯦ ꯃꯣꯏ ꯕꯣꯜ ꯐꯖ ꯐꯖꯅ ꯑꯗꯨꯝ ꯍꯥꯏꯗꯤ ꯑꯗꯨꯝ ꯄꯥꯝꯃꯤꯗ ꯑꯁꯨꯝ ꯍꯥꯏꯗꯤ ꯑꯩꯈꯣꯏꯒꯤ ꯃꯦꯁꯤꯅꯕꯨꯗꯤ ꯍꯦꯟꯅ ꯈꯔ ꯄꯥꯝꯖꯩꯕ ꯍꯥꯏꯗꯤ ꯎꯝ ꯀꯩ ꯍꯥꯏꯇꯥꯔꯦ ꯃꯦꯁꯤꯒ ꯑꯩꯈꯣꯏꯒꯤ ꯑꯇꯣꯞꯄ ꯑꯃꯒ ꯁꯥꯟꯅꯔꯦ ꯈꯜꯂꯣ ꯑꯗꯩ ꯃꯦꯁꯤꯗꯩ ꯂꯩꯅꯤꯡꯕ ꯍꯥꯏꯗꯤ ꯁꯨꯝ ꯄꯥꯝꯖꯕꯩ ꯋꯥꯔꯤꯅꯤꯗ
ꯈꯔ ꯍꯦꯟꯅ ꯄꯥꯝꯖꯕꯗꯣ
ꯑꯗꯨ ꯁꯞꯄꯣꯔꯠꯇꯤ ꯂꯣꯏ ꯇꯧꯋꯤꯗ ꯑꯅꯝꯕꯅ
ꯑꯥ ꯉꯔꯥꯡꯗꯤ ꯕꯣꯜ ꯌꯦꯡꯕ ꯑꯁ ꯅꯨꯡꯉꯥꯏꯅꯦ ꯇꯧꯔꯤꯁꯦ ꯑꯩꯈꯣꯏ ꯁꯤꯗꯁꯨ ꯅꯨꯡꯉꯥꯏ ꯅꯣꯏꯔꯣꯝꯗꯁꯨ ꯅꯨꯡꯉꯥꯏꯔꯝꯅꯤ ꯊꯥꯖꯩ ꯂꯩꯀꯥꯏ ꯂꯩꯀꯥꯏꯉꯩꯁꯨ ꯂꯣꯏꯅ ꯑꯌꯥꯝꯕ ꯉꯔꯥꯡꯗꯤ ꯑꯁ ꯑꯗꯨꯅꯤꯅꯦ
ꯑꯈꯣꯏꯔꯣꯝꯗꯒꯤ ꯈꯠꯅꯒꯦ ꯇꯧꯕꯨ ꯇꯧꯔꯦ ꯑꯁꯣꯝ ꯑꯥ ꯃꯈꯥꯔꯣꯝꯗꯗꯤ ꯐꯨꯅꯗꯅ ꯇꯧꯅꯗꯅ ꯒ꯭ꯌꯥꯟ ꯇꯥꯗꯕ ꯃꯌꯥꯝꯁꯤꯅ
ꯃꯥꯅꯤꯅꯦ ꯇꯧꯔꯤꯁꯦ ꯕꯣꯜꯁꯦ ꯍꯟꯗꯛꯇꯤ ꯄꯨꯔꯥ ꯀꯩꯅꯣꯝꯗ ꯂꯩꯔꯦꯅꯦ
ꯎꯝ ꯍꯥꯏꯗꯤ ꯑꯔꯣꯏꯕꯁꯨ ꯑꯣꯏꯔꯦ ꯌꯦꯟ ꯀꯥꯡꯕꯨꯒꯤ ꯑꯗꯒꯤꯗꯤ ꯇ꯭ꯔꯣꯜ ꯇꯧꯅꯕ ꯑꯗꯒꯤ ꯎꯝ ꯇ꯭ꯔꯣꯜ ꯇꯧꯕꯒꯤ ꯆꯠꯅꯕꯤ ꯃꯅꯤꯄꯨꯔꯗ ꯂꯥꯛꯏꯁꯦ
ꯑꯥ
ꯁꯤꯅꯁꯨꯅꯦꯕ
ꯃꯥꯅꯦ ꯃꯅꯤꯄꯨꯔ ꯈꯛꯀꯤ ꯅꯠꯇꯦꯗ ꯏꯅꯥꯎ ꯇ꯭ꯔꯣꯜ ꯍꯥꯏꯁꯤꯗꯤ ꯑꯗꯨꯝ ꯑꯇꯣꯞ ꯑꯇꯣꯞꯄ
ꯑꯗꯣ ꯍꯣꯏ ꯑꯇꯣꯞꯄ ꯀꯟꯇ꯭ꯔꯤꯗ ꯇꯧꯅꯩ ꯑꯗꯣ ꯃꯅꯤꯄꯨꯔꯗꯅ ꯑꯩꯈꯣꯏꯒꯤ ꯂꯥꯏꯔꯤꯛ ꯂꯥꯏꯁꯨ ꯍꯩꯖꯗꯕ ꯇꯝꯖꯗꯕꯒꯤ ꯃꯑꯣꯡꯗ ꯇꯧꯅꯔꯛꯄ ꯑꯃ ꯌꯥꯎꯕꯁꯦ
ꯑꯥ ꯑꯥ
ꯁꯤꯗꯅꯦꯕ ꯃꯤꯅ ꯆꯥꯎꯈꯠꯂꯒ ꯂꯩꯈꯤꯕꯅꯦ ꯑꯩꯈꯣꯏꯅ ꯆꯥꯎꯈꯠꯇ꯭ꯔꯤꯉꯩꯁꯤꯗ ꯑꯗꯨꯃꯥꯏꯅ ꯑꯃꯨꯛ ꯇꯧꯅꯔꯛꯄꯁꯤꯗꯅꯦꯕ ꯑꯩꯈꯣꯏꯅ ꯅꯨꯡꯉꯥꯏꯖꯗ꯭ꯔꯤꯁꯦ ꯋꯥꯈꯟ ꯈꯪꯗꯦ ꯀꯔꯤ ꯍꯥꯏꯗꯣꯏꯅꯣ ꯃꯣꯏꯁꯦ ꯑꯩꯈꯣꯏꯅꯗꯤ ꯀꯩ ꯍꯥꯏꯔꯨꯅꯤ
ꯑꯗꯩ ꯑꯃꯅꯕꯨ ꯀꯥꯔꯦ ꯑꯃꯅꯕꯨ ꯀꯥꯔꯦ ꯄꯣꯔꯦ ꯀꯥꯕ ꯍꯥꯏꯕ ꯄꯣꯕ ꯑꯃ ꯌꯥꯎꯅ ꯇꯥꯕꯅꯤ ꯑꯗꯨꯝ ꯑꯃ ꯀꯥꯔꯗꯤ ꯑꯃ ꯄꯣꯕ ꯑ ꯄꯣꯔꯒ ꯋꯥꯈꯜ ꯅꯨꯡꯉꯥꯏꯇ꯭ꯔꯤꯉꯩꯗꯨꯗ ꯀꯥꯔꯦꯅ ꯑꯩꯈꯣꯏꯒꯤ
ꯊꯤꯟꯖꯤꯜꯂꯛꯄꯗꯣ
ꯍꯣꯏ ꯗꯣꯟꯒ ꯊꯤꯟꯖꯤꯟꯕꯤ ꯑꯗꯩ ꯂꯥꯎ
ꯂꯥꯎꯁꯜꯂꯝꯕꯤ ꯎꯝ
ꯎꯝ ꯑꯗꯩ ꯍꯥꯏꯗꯤ ꯃꯁꯥꯒꯤ ꯅꯨꯡꯉꯥꯏꯖꯕꯤ ꯃꯤꯅꯁꯨ ꯀꯦꯝ ꯈꯜꯂꯣꯏꯗꯕ ꯋꯦ ꯑꯝꯗ ꯁꯦꯂꯦꯕ꯭ꯔꯦꯠ ꯇꯧꯒ꯭ꯔꯒꯗꯤ ꯐꯕ
ꯃꯥꯅꯦ ꯃꯥꯅꯦ
ꯎꯕꯗ ꯇꯥꯕꯗ ꯑꯗꯩꯗꯤ ꯈꯣꯏꯗꯧ ꯊꯤꯠꯄꯤ ꯑꯗꯨꯝꯕꯒꯤ ꯀꯩꯅꯣꯗꯨꯗ ꯇꯧꯔꯗꯤ ꯁꯨꯝ ꯅꯣꯡꯃ ꯅꯣꯡꯃꯒꯤ ꯈꯠꯅꯕꯒꯤ ꯆꯥꯡ ꯍꯦꯟꯒꯠꯂꯛꯀꯅꯦꯕ
ꯑꯗꯨꯅꯦ ꯏꯅꯥꯎ ꯁꯨꯝꯕꯒꯤ ꯐꯦꯟꯒꯤ ꯁꯄꯣꯔꯇꯔꯁꯤꯡꯁꯤꯒꯤ ꯃꯥꯒꯤ ꯃꯥꯒꯤ ꯑꯩꯈꯣꯏꯒꯤ ꯀꯔꯤ ꯍꯥꯏꯅꯤ ꯈꯔ ꯁꯨꯃꯥꯏꯅ ꯑꯄꯥꯝ ꯑꯄꯥꯝꯕꯁꯦ ꯁꯨꯃꯥꯏꯅ ꯂꯩꯅꯗ꯭ꯔꯒꯗꯤ ꯕꯣꯟ ꯌꯦꯡꯕꯒꯤ ꯃꯍꯥꯎꯗꯨꯁꯨ ꯌꯥꯎꯔꯣꯏꯗꯣꯏꯅꯤꯅꯦ
ꯎꯝ ꯃꯥꯍꯥꯎ ꯑ ꯆꯨꯝꯃꯦ ꯑꯗꯨꯕꯨꯗꯤ
ꯁꯧ ꯁꯤꯖꯤꯅꯖꯨ ꯑꯩꯈꯣꯏꯒꯤ ꯕꯣꯜꯒꯤ ꯃꯍꯥꯎ ꯑꯃ ꯍꯥꯞꯄꯤꯅꯦꯕ ꯇꯧꯔꯤꯖꯦ ꯋꯥꯔꯜ ꯀꯞ ꯋꯥꯔꯜ ꯀꯞ ꯍꯥꯏꯔꯒ ꯁꯨꯝ ꯆꯨꯝꯅ ꯁꯨꯝ ꯌꯦꯡꯅꯕꯒꯤ ꯐꯤꯕꯝꯗ ꯁꯨꯝ ꯌꯦꯡꯉꯒ ꯀꯔꯤ ꯚꯦꯂꯨꯗꯣ ꯀꯩꯁꯨ ꯂꯩꯇꯦꯕ ꯁꯨꯝ ꯃꯥꯏ ꯃꯥꯏꯒꯤ ꯄꯥꯝꯖꯕꯖꯤꯡꯁꯤꯗ ꯁꯞ ꯄꯣꯔꯠ ꯇꯧꯅꯔꯒ ꯑꯩꯈꯣꯏꯒꯤ ꯂꯥꯡꯗꯅ ꯈꯣꯠꯇꯅ ꯌꯦꯡꯅꯕꯗꯨꯅꯦꯕ ꯃꯌꯥꯝꯅ ꯅꯨꯡꯉꯥꯏꯖꯩꯁꯖꯦ ꯃꯤ ꯁꯤꯒꯤꯗꯃꯛꯇ ꯁꯤ ꯑ ꯁꯤꯅꯕ ꯈꯣꯠꯅꯕ ꯃꯌꯥꯝ ꯌꯥꯎꯔꯤꯅꯦ ꯇꯧꯔꯤꯖꯦ
ꯌꯥꯎꯋꯤꯅꯦ ꯌꯥꯎꯋꯤꯅꯦ ꯑꯐꯕ ꯆꯥꯎꯈꯠꯄ ꯂꯣꯝꯗ ꯇꯧꯅꯔꯗꯤ ꯑꯃꯨꯛ ꯐꯕ ꯁꯤꯗꯤ ꯑꯩꯅ ꯁꯨꯝ ꯎꯖꯕꯗ ꯁꯤꯗꯤ ꯐꯨꯠꯕꯣꯜ ꯈꯛꯇꯒꯤ ꯃꯥꯜꯂꯛꯇ꯭ꯔꯦꯕ ꯒꯦꯝ ꯈꯨꯗꯤꯡꯃꯛꯇ ꯇꯧꯅ ꯇꯧꯔꯛ ꯒꯦꯝ ꯈꯨꯗꯤꯡꯃꯛꯇ ꯁꯨꯝ ꯇꯧꯅ ꯔꯛꯄ ꯌꯥꯕꯒꯤ ꯐꯤꯕꯝꯅꯦꯕ ꯕꯣꯠ ꯑꯣꯏꯔꯣ ꯑꯗꯒꯤ ꯑꯃ ꯑꯣꯏꯔꯣ ꯂꯝꯕꯥ ꯊꯦꯡꯅꯕꯖꯦ ꯍꯥꯏꯗꯤ ꯈꯤꯇꯪ ꯆꯥꯎꯕ ꯏꯁꯇꯦꯖ ꯑꯃꯗ ꯊꯦꯡꯅꯕ ꯚꯣꯠꯁꯤꯖꯨ ꯑꯗꯨꯝ ꯆꯥꯎꯔꯤꯅꯦꯕ ꯆꯥꯎꯕꯗ ꯆꯤꯡꯉꯤꯅꯦꯕ ꯕꯣꯠꯀꯤꯖꯨ ꯁꯤꯒꯤ ꯕꯣꯜ ꯇꯧꯔꯤꯕ ꯁꯤꯒꯤ ꯍꯩꯅꯕꯤꯁꯤ ꯁꯨꯝ ꯂꯩꯔꯒꯗꯤ ꯚꯣꯠ ꯇꯧꯔꯒ ꯑꯃꯗ ꯑꯣꯏꯔꯣ ꯃꯤ ꯁꯤꯕ ꯑꯗꯒꯤ ꯈꯠꯅ ꯆꯩꯅꯕꯖꯦ ꯑꯗꯨꯝ ꯊꯣꯛꯂꯛꯀꯅꯦꯕ
ꯑꯗꯨꯝ ꯇꯧꯏꯗꯨꯅꯤꯅꯦ ꯚꯣꯠꯁꯨꯉꯥꯢ ꯑꯗꯨꯝ ꯍꯥꯏꯗꯤ ꯑꯃ ꯑꯃꯖꯨ ꯉꯥꯏ ꯀ꯭ꯔꯤꯀꯦꯠ ꯁꯥꯟꯅꯕꯁꯨ ꯅꯨꯡꯉꯥꯏ ꯑꯗꯨꯝ ꯀ꯭ꯔꯤꯀꯦꯠꯅꯕꯨꯗꯤ ꯈꯤꯇꯪ ꯈꯔꯕꯨꯗꯤ ꯋꯥꯠꯄ ꯃꯥꯜꯂꯦ ꯀꯣ ꯁꯨꯃꯥꯏꯅ ꯇꯧꯅꯕꯁꯦ ꯑ ꯑꯗꯨ ꯐꯨꯠꯕꯣꯜꯗꯗꯤ ꯄꯥꯝꯕꯨꯗꯤ ꯄꯥꯝꯅꯔꯒ ꯁꯨ ꯍꯥꯏꯗꯤ ꯁꯨꯃꯥꯏꯅ ꯁꯞꯄꯣꯔꯠ ꯂꯩꯅꯕꯖꯦ ꯈꯤꯇꯪ ꯋꯥꯠ ꯃꯥꯜꯂꯦꯕ
ꯃꯅꯤꯄꯨꯔ ꯑ ꯅꯣꯔꯠ ꯏꯁꯇꯗꯤ ꯑꯩꯈꯣꯏꯅ ꯎꯔꯨꯗ꯭ꯔꯕꯅꯤꯅ ꯈꯪꯗ꯭ꯔꯕꯅꯤꯅ ꯍꯥꯏꯗ꯭ꯔꯦ ꯈꯪꯗ꯭ꯔꯦ ꯑꯗꯣ ꯃꯅꯤꯄꯨꯔꯗꯗꯤ ꯀ꯭ꯔꯤꯀꯦꯠꯁꯦ ꯁꯥꯟꯅꯅꯤꯡꯕꯒꯤ ꯆꯥꯡꯖꯦ ꯑꯗꯨꯛꯀꯤ ꯃꯇꯤꯛ ꯅꯦꯝꯃꯦꯕ ꯍꯥꯏꯗꯤ ꯐꯨꯠꯕꯣꯜꯅ ꯌꯥꯝ ꯊꯤꯅ ꯍꯦꯜꯂꯦꯕ ꯎꯝ ꯑꯗꯣ ꯊꯥꯗꯕꯗꯤ ꯑꯗꯒꯤ ꯁꯞꯄꯣꯔꯠ ꯇꯧꯕꯗꯤ ꯍꯥꯏꯗꯤ ꯒꯃꯦꯟꯅ ꯁꯞꯄꯣꯔꯠꯀꯨꯝꯕ ꯇꯧꯕꯗꯤ ꯐꯨꯠꯕꯣꯜꯗꯤ ꯏꯟꯊꯤꯅꯤꯉꯥꯏꯅ ꯎ ꯎꯗꯦꯕ
ꯑꯝ
ꯍꯥꯏꯗꯤ ꯀ꯭ꯔꯤꯛꯀꯦꯠꯁꯤꯅ ꯌꯥꯝ ꯊꯤꯅ ꯍꯦꯜꯂꯦꯕ ꯑꯗꯣ ꯀ꯭ꯔꯤꯛꯀꯦꯠꯁꯤꯅ ꯍꯦꯜꯂꯦ ꯑꯗꯨꯒ ꯄꯥꯝꯕꯗꯤ ꯀ꯭ꯔꯤꯀꯦꯠꯁꯦ ꯑꯗꯨꯛꯀꯤ ꯃꯇꯤꯛ ꯄꯥꯝꯗ꯭ꯔꯦꯕ ꯄꯥꯝꯗ꯭ꯔꯦꯗꯤ ꯍꯣꯏ ꯄꯥꯝꯖꯕꯨꯗꯤ ꯂꯩ ꯑꯗꯨꯒ ꯐꯨꯠꯕꯣꯜꯒ ꯌꯦꯡꯅꯔꯨꯕꯗ ꯐꯨꯠꯕꯣꯜꯅ ꯌꯥꯝ ꯊꯤꯅ ꯍꯥꯏ ꯍꯥꯏꯗꯤ ꯁꯥꯟꯅ ꯀꯩꯅꯣ ꯇꯧꯕꯒꯤ ꯐꯦꯟꯁꯤꯡꯖꯤꯅ ꯌꯥꯝꯅ ꯍꯦꯜꯂꯦꯕ
ꯍꯥꯏꯗꯤ ꯐꯨꯠꯕꯣꯜ ꯁꯥꯟꯅꯕ ꯍꯥꯏꯁꯤꯅ ꯃꯅꯤꯄꯨꯔꯗꯁꯨ ꯐꯨꯠꯕꯣꯜ ꯉꯥꯛꯇ ꯂꯩꯀꯥꯏ ꯂꯩ ꯀꯥꯏ ꯐꯨꯠꯕꯣꯜ ꯁꯥꯟꯅꯕꯁꯤꯅ ꯃꯁꯤꯡ ꯑꯗꯨꯛꯀꯤ ꯃꯇꯤꯛ ꯂꯩꯔꯦꯅꯀꯣ ꯍꯥꯏꯗꯤ ꯅꯍꯥꯟꯋꯥꯏ ꯑꯉꯥꯡ ꯑꯣꯏꯔꯤꯉꯩ ꯃꯇꯝꯗꯗꯤ ꯃꯅꯤꯄꯨꯔꯗꯖꯨ ꯑꯩꯈꯣꯏꯒꯤ ꯂꯩꯀꯥꯏ ꯂꯩꯀꯥꯏꯗ ꯑꯩꯈꯣꯏꯒꯤ ꯀ꯭ꯔꯤꯛꯀꯦꯠꯁꯦ ꯐꯖꯅ ꯁꯥꯟꯅꯔꯝꯃꯦ ꯑꯗꯣ ꯍꯧꯖꯤꯛꯇꯤ ꯀ꯭ꯔꯤꯀꯦꯠ ꯁꯥꯟꯅꯕꯁꯦ ꯄꯥꯛ ꯎꯗ꯭ꯔꯦ ꯃꯐꯝ ꯑꯌꯥꯝꯕ ꯄꯥꯛ ꯂꯩꯁꯤꯜꯂꯛꯇ꯭ꯔꯦ ꯃꯅꯤꯄꯨꯔ
ꯎꯝ ꯍꯣꯏ ꯍꯣꯏ ꯀ꯭ꯔꯤꯛꯀꯦꯠꯁꯦ ꯁꯥꯟꯗꯤ ꯑꯗꯨꯝ ꯁꯥꯟꯅꯩ ꯑꯗꯣ ꯐꯨꯠꯕꯣꯜ ꯌꯥꯝ ꯊꯤꯅ ꯍꯦꯜꯂꯦ
ꯃꯥꯏ ꯃꯥꯏ ꯁꯥꯟꯅꯕꯅꯤꯅꯀꯣ ꯍꯥꯏꯗꯤ ꯃꯥꯏ ꯃꯥꯏꯁꯨ ꯄꯥꯝꯖꯕ ꯂꯩꯅꯩꯗꯅꯀꯣ ꯑꯗꯨꯅꯁꯨꯅꯦ ꯇꯧꯔꯤꯁꯦ
ꯍꯧꯖꯤꯛꯀꯥꯟꯁꯦ
ꯉꯔꯥꯡꯒꯤ ꯋꯥꯔꯜ ꯀꯞꯀꯤꯗ ꯑꯣꯏꯅ ꯑ ꯃꯤꯅꯕꯨ ꯍꯥꯏꯗꯤ ꯑꯁ ꯀꯩꯅꯣ ꯇꯧꯅꯩꯕ ꯈꯣꯠꯂꯤꯕ ꯌꯥꯝ ꯀꯟꯅꯕꯨ ꯍꯥꯏꯅꯔꯤꯌꯦ ꯑꯗꯨꯕꯨ ꯆꯨꯝꯃꯤꯕ ꯖꯥꯠꯂꯅꯦꯍꯦ ꯐꯤꯐꯥꯥꯁꯦ ꯑꯩꯈꯣꯏꯒꯤ ꯑ ꯐꯤꯐꯁꯦ ꯑꯩꯈꯣꯏꯒꯤ ꯀꯩꯅꯣ ꯀꯔꯞꯁꯟ ꯇꯧꯔꯦ ꯑꯗꯨ ꯇꯧꯔꯦ ꯀꯥꯏꯅꯒ ꯌꯥꯝꯅ ꯍꯥꯏꯅꯔꯤꯗꯨ ꯆꯨꯝꯒꯗꯣꯔꯤꯕ ꯖꯥꯠꯂꯅꯦ ꯑꯩ ꯋꯥꯈꯜꯗꯗꯤ ꯗꯣ ꯊꯥꯗꯤ ꯊꯥꯖꯗꯦ꯫ ꯋꯥꯔꯜ ꯀꯞ ꯑꯃ ꯁꯤꯜꯂꯒ ꯀꯃꯥꯏꯅ ꯍꯥꯏꯗꯤ ꯄ꯭ꯔꯤꯊꯤꯕꯤ ꯄꯨꯝꯕꯒꯤ ꯁꯤꯜꯂꯛꯄꯅꯤꯅ ꯀꯃꯥꯏꯅ ꯍꯥꯏꯗꯤ ꯀꯔ꯭ꯞꯁꯟꯗ ꯂꯩꯗꯣꯏꯅꯣ ꯑꯩꯈꯣꯏ ꯃꯅꯤꯄꯨꯔꯒꯨꯝꯕ ꯗ ꯈꯛ ꯇꯧꯕ ꯑꯗꯒꯤ ꯑꯇꯣꯞ ꯑꯇꯣꯞꯄ ꯁ꯭ꯇꯦꯠ ꯁ꯭ꯇꯦꯠ ꯈꯇꯪ ꯇꯧꯕꯗ ꯑꯣꯏꯕꯇꯥꯔꯗꯤ ꯀꯔ꯭ꯞꯁꯟꯗ ꯂꯩ꯫ ꯍꯥꯏꯗꯣ ꯈꯟꯕ ꯌꯥꯕ ꯑꯗꯨ ꯅꯠꯇꯝꯅꯤꯅ ꯑꯩꯈꯣꯏꯒꯤ ꯋꯥꯔꯜꯒꯤ ꯑꯣꯏꯅ ꯁꯤꯜꯂꯛꯄꯅꯤꯅ ꯀꯔ꯭ꯞꯁꯟ ꯍꯥꯏꯁꯤꯗꯤ ꯀꯩꯁꯨ ꯂꯩꯔꯝꯃꯣꯏꯅ꯫ ꯊꯥꯖꯩ ꯑꯩ ꯋꯥꯈꯜꯗꯤ ꯍꯥꯏꯗꯤ ꯃꯥꯥꯏ ꯃꯥꯒꯤ ꯐ꯭ꯔꯦꯟꯁꯤꯡꯁꯤꯒꯤ ꯁꯞꯄ꯭ꯔꯣꯠꯁꯤꯡꯁꯤꯅ ꯑꯩꯈꯣꯏꯒꯤ ꯁꯨꯝ ꯑꯃꯅ ꯀꯥꯍꯟꯅꯤꯡꯕ ꯑꯃꯅ ꯄꯣꯍꯟꯅꯤꯡꯕ ꯍꯥꯏꯗꯤ ꯑꯗꯨꯒꯨꯝꯕꯒꯤ ꯀꯩꯅꯣꯒꯨꯝꯕꯁꯨ ꯑꯗꯨꯝ ꯇꯧꯅꯕꯗꯤ ꯃꯥꯜꯂꯦ ꯑꯗꯣ ꯀꯩꯅꯣꯒꯨꯝꯕꯗꯤ ꯂꯩꯔꯝꯅꯤꯗꯤ ꯑꯩꯗꯤ ꯊꯥꯖꯗꯦ ꯅꯪ ꯋꯥꯈꯜꯗꯗꯤ ꯀꯩ ꯂꯩꯒꯦ
ꯍꯥꯏꯗꯤ ꯑꯩꯁꯨ ꯊꯥꯖꯗꯦꯗ ꯌꯥꯝ ꯍꯥꯏꯗꯤ ꯀꯦꯃꯦꯔꯥ ꯑꯗꯒꯤ ꯃꯤ ꯔꯦꯐ꯭ꯔꯤ ꯑꯦꯁꯤꯁꯇꯦꯟ ꯔꯦꯐ꯭ꯔꯤ ꯃꯌꯥꯝ ꯊꯝꯃꯤꯅꯦꯕ
ꯎꯝ
ꯍꯥꯏꯗꯤ ꯃꯤꯠꯅ ꯈꯣꯡꯅ ꯋꯤꯛꯅꯦꯁꯇꯨ ꯂꯣꯏ ꯂꯩꯔꯤꯅꯦꯕ
ꯑꯥ
ꯑꯗꯨꯗ ꯀꯔ꯭ꯞꯁꯟꯗ ꯇꯧꯕꯗꯨꯗꯤ ꯃꯤ ꯀꯩꯅꯣ ꯕꯣꯜꯗꯨ ꯊꯤꯡꯖꯤꯟꯈꯤꯗꯣꯏꯅꯦꯕ ꯃꯌꯥꯝ ꯆꯪꯗꯅ ꯁꯦꯟ ꯆꯪꯅ ꯇꯧꯔꯤꯗꯣ ꯄꯩꯁꯥ ꯌꯥꯝꯈ꯭ꯔꯖꯥꯠꯅꯤ꯫ ꯋ꯭ꯔꯥꯜ ꯀꯞ ꯍꯥꯏꯕꯁꯦ ꯑꯗꯨ ꯊꯤꯡꯖꯤꯟꯈꯤꯗꯣꯏꯅꯦꯕ ꯃꯌꯥꯝ ꯆꯪꯗꯅ ꯁꯨꯃꯥꯏꯅ ꯇꯧꯔꯗꯤ ꯑꯗꯨꯅ ꯔꯦꯐ꯭ꯔꯤꯁꯨ ꯉꯥꯏꯔꯦ ꯂꯣꯏꯅ ꯍꯥꯏꯗꯤ ꯔꯦꯐ꯭ꯔꯤ ꯑꯣꯏꯔꯤꯁꯤꯡꯁꯦ ꯑ ꯋꯥꯔꯜ ꯀꯞꯇ ꯔꯦꯐ꯭ꯔꯤ ꯑꯣꯏꯕ ꯉꯝꯕ ꯍꯥꯏꯁꯦ
ꯍꯥꯏꯗꯤ ꯃꯁꯥꯒꯤ ꯑꯣꯏꯕ ꯃꯦꯟꯇꯦꯂꯤꯇꯤ ꯑꯝꯗ ꯂꯩꯖꯔꯨꯔꯕꯅꯤꯅ
ꯃꯥꯅꯦ
ꯑꯗꯨꯅ ꯑꯩꯒꯤ ꯋꯥꯈꯜꯗꯗꯤ ꯑꯗꯨꯝꯕ ꯀꯔ꯭ꯞꯁꯟꯒꯨꯝꯕꯗꯤ ꯌꯥꯎꯔꯝꯗꯧꯗꯤ ꯃꯥꯟꯗꯦ꯫
ꯌꯥꯎꯔꯣꯏꯗ ꯌꯥꯎꯔꯣꯏꯗ ꯀꯃꯥꯏꯅ ꯌꯥꯎꯗꯣꯏꯅꯣ ꯍꯥꯏꯗꯤ ꯁꯨꯝ ꯃꯥꯏ ꯃꯥꯏ ꯑꯩꯈꯣꯏꯒꯤ ꯀꯩ ꯍꯥꯏꯅꯤ ꯍꯥꯏꯗꯤ ꯍꯧꯖꯤꯛꯇꯤ ꯔꯥꯎꯟ ꯑꯣꯐ ꯁꯤꯛꯁꯇꯤꯟ ꯌꯧꯔꯛꯑꯕꯅꯤꯅ ꯀ꯭ꯋꯥꯇꯔ ꯆꯪꯅꯕ ꯍꯣꯠꯅꯔꯛꯄꯁꯤꯗ ꯆꯪꯅꯍꯟ ꯍꯥꯏꯗꯤ ꯑꯇꯣꯞꯄ ꯀꯟꯇ꯭ꯔꯤ ꯀꯟꯇ꯭ꯔꯤꯁꯤꯡꯁꯤ ꯆꯪꯅꯅꯤꯡꯉꯤ ꯉꯥꯛꯇꯅꯤꯗꯣ ꯑꯗ ꯍꯥꯏꯗꯤ ꯀꯥꯍꯟꯅꯤꯡꯕ ꯑꯗꯒꯤ ꯍꯥꯏꯗꯤ ꯉꯔꯥꯡꯁꯨ ꯌꯦꯡꯉꯣ ꯑꯗꯨꯝ ꯄꯣꯍꯟꯅꯤꯡꯕ ꯑꯗꯨꯝ ꯍꯥꯏꯗꯤ ꯁꯨꯝ ꯄꯥꯝꯖꯟ ꯄꯥꯝꯅꯖꯔꯒꯁꯨ ꯃꯥꯏ ꯃꯥꯏ ꯀꯟꯇ꯭ꯔꯤ ꯍꯥꯏꯁꯤꯗꯤ ꯑꯗꯨꯝ ꯃꯥꯏ ꯀꯟꯇ꯭ꯔꯤꯁꯤꯡꯗꯨ ꯑꯗꯨꯝ ꯀꯥꯍꯟꯅꯤꯡ ꯇꯥꯕꯅꯤ ꯅꯠꯇ꯭ꯔꯥ
ꯎꯝ
ꯑꯗꯣ ꯉꯔꯥꯡꯁꯨ ꯑꯗꯨꯝ ꯀꯣꯆꯁꯤꯡꯗꯨꯅꯁꯨ ꯏꯖꯤꯞꯀꯤ ꯀꯣꯆꯅꯒ ꯇꯧꯔꯤꯗꯣ ꯑꯗꯨꯝ ꯀꯥꯍꯟꯅꯤꯡꯗꯅ ꯀꯣ ꯅ ꯇꯧꯖꯔꯗꯅ ꯃꯥꯁꯨ ꯍꯥꯏꯗꯤ ꯇꯧꯖꯩꯅꯦ ꯑꯗꯣ ꯔꯦꯐ꯭ꯔꯤꯗꯨꯅꯁꯨ ꯍꯥꯏꯗꯤ ꯁꯨꯝ ꯀꯣꯆꯅꯁꯨ ꯌꯥꯝ ꯉꯥꯡꯁꯤꯜꯂꯛꯄꯗꯨꯗ ꯌꯦꯂꯣ ꯑꯃꯁꯨ ꯑꯃꯨꯛ ꯁꯠꯂꯦ ꯑꯗꯩꯗꯤ ꯔꯦꯗ ꯀꯥꯔꯠ ꯑꯃꯁꯨ ꯑꯃꯨꯛ ꯁꯠꯂꯦ ꯑꯗꯨꯗꯨꯅꯁꯨ ꯍꯥꯏꯗꯤ ꯑꯗꯩ ꯁꯨꯝ ꯃꯣꯏꯁꯨ ꯁꯨꯝ ꯑꯗꯨꯒꯨꯝꯕ ꯈꯣꯠꯄ ꯈꯔ ꯂꯩꯕꯒꯤꯁꯨ ꯎꯝ ꯃꯌꯥꯝꯅꯁꯨ ꯀꯩꯅꯣ ꯁꯨꯝ ꯇꯧꯅꯕꯁꯨ ꯃꯥꯜꯂꯦ
ꯀꯥꯔꯗ ꯅꯣꯡ ꯁꯠꯂꯤꯗꯨꯗꯤ ꯃꯣꯏꯒꯤ ꯕꯤꯍꯦꯕꯤꯌꯔꯒꯤꯗꯤ ꯃꯇꯨꯡ ꯏꯟꯅꯅꯤꯗ ꯁꯠꯂꯤꯗꯨꯗꯤ
ꯃꯥꯅꯦ ꯃꯥꯅꯦ
ꯔꯦꯐ꯭ꯔꯤꯌꯤ ꯇꯧꯋꯤꯗꯨ ꯔꯦꯁꯄꯦꯛ ꯇꯧꯗꯕ ꯍꯥꯏꯇꯥꯔꯦ
ꯃꯥꯅꯦ
ꯔꯦꯐ꯭ꯔꯤꯗꯨ ꯔꯦꯁꯄꯦꯛ ꯇꯧꯗꯕ ꯍꯥꯏꯗꯤ ꯔꯦꯐ꯭ꯔꯤꯗꯨꯅ ꯂꯧꯔꯤꯗꯨ ꯍꯥꯏ ꯁꯥꯔ ꯍꯥꯏꯗꯤ ꯃꯣꯏ ꯔꯤꯀ꯭ꯋꯦꯁ ꯇꯧꯗꯧꯗꯨꯗ ꯃꯣꯏꯗꯨꯅ ꯍꯥꯏꯗꯤ ꯔꯦꯐ꯭ꯔꯤꯗꯣ ꯑꯥ ꯀꯩꯅꯣꯗ ꯂꯩꯈꯤꯕ ꯐꯤꯕꯝꯗꯨꯗ ꯃꯣꯏꯅ ꯉꯥꯡꯉꯦꯕ ꯋꯥꯉꯥꯡ ꯁꯥꯉꯥꯡꯗꯣ ꯑꯗꯨꯅꯅꯦꯕ ꯁꯠꯂꯤꯗꯣ
ꯍꯥꯏꯗꯤ ꯋꯥꯔꯜ ꯀꯞꯀꯤ ꯔꯦꯐ꯭ꯔꯤ ꯑꯣꯏꯔꯛꯏꯕ ꯀꯥꯏꯁꯦ ꯏꯆꯝ ꯆꯝꯅ ꯑꯣꯏꯔꯛꯄ ꯅꯠꯇꯦꯕ ꯍꯥꯏꯗꯤ ꯃꯤ ꯀꯩꯅꯣꯒ ꯁꯦꯂꯦꯛꯁꯟꯒ ꯇꯧꯗꯅ ꯈꯣꯠ
ꯎꯝ ꯌꯥꯝ ꯍꯥꯏꯗꯤ ꯄꯤꯔꯤꯕ ꯀꯩꯅꯣꯗꯣ ꯈꯣꯡꯉꯤꯕ ꯃꯌꯥꯝꯗꯣ ꯌꯥꯝꯅ ꯍꯥꯏꯗꯤ ꯄꯈꯣꯡꯗ ꯈꯣꯡꯗꯕꯤꯗ ꯑꯩꯈꯣꯏꯒꯤ ꯌꯥꯝ ꯅꯤꯇꯤ ꯅꯤꯌꯣꯝ ꯆꯨꯝꯅ ꯁꯥꯟꯅꯍꯟꯕ ꯉꯝꯕ ꯔꯦꯐ꯭ꯔꯤꯗꯨꯅꯦꯕ ꯃꯣꯏꯅ ꯈꯪꯒꯠꯂꯤꯁꯤ ꯐꯤꯐꯥꯅ ꯑꯗꯨꯝꯕ ꯈꯪꯒꯠꯂ ꯇꯧꯔꯛꯄꯅꯦꯕ ꯑꯗꯨꯗ ꯀꯔꯞꯁꯟ ꯇꯧꯋꯤꯒ ꯑꯗꯒꯤ ꯀꯩꯅꯣ ꯇꯧꯋꯤꯒ ꯄꯣꯍꯟꯅꯤꯡꯕ ꯀꯥꯡꯕꯨꯅꯅꯤꯗ ꯃꯗꯨ ꯍꯥꯏꯔꯤꯗꯣ
ꯃꯥꯅꯦ ꯃꯅꯦ ꯗꯣ ꯈꯪꯗꯦꯗ ꯕꯣꯟ ꯅꯨꯡꯁꯦ ꯪ ꯕꯣꯟ ꯁꯨꯝ ꯌꯦꯡꯗꯅ ꯏꯕꯣ ꯍꯟꯗꯛꯇꯤ ꯇꯨꯝꯅꯤ ꯆꯥꯅꯤꯒ ꯈꯪꯗ꯭ꯔꯦ ꯑꯍꯤꯡꯁꯦ
ꯎꯝ ꯄꯜꯒꯤ ꯕꯣꯜꯒꯤ ꯋꯥꯔꯜ ꯀꯞ ꯃꯇꯝ ꯌꯧꯔꯀꯥꯟꯗꯅ ꯃꯥꯏ ꯃꯥꯏ ꯀ꯭ꯂꯕꯁꯤꯡ ꯑꯗꯒꯤ ꯃꯥꯏꯃꯥꯏ ꯂꯩꯀꯥꯏꯒꯤ ꯚꯣꯠ ꯂꯦꯞꯀꯗꯕ ꯀꯩꯅꯣ ꯀꯥꯡꯕꯨꯁꯤꯅ ꯕꯣꯜ ꯈꯔ ꯂꯩꯕꯤꯕ ꯇꯧꯔꯤꯁꯦ ꯕꯣꯜ ꯃꯇꯝꯗ ꯕꯣꯜ ꯃꯇꯝ ꯅꯠꯇ꯭ꯔꯒꯗꯤ ꯑꯉꯥꯡꯒꯩꯖꯦ ꯍꯟꯅ ꯇꯨꯅ ꯌꯦꯡꯗꯤꯌꯦ ꯁꯨꯌꯦꯡ ꯌꯦꯡꯗꯦꯕ ꯑꯉꯥꯡꯉꯩ ꯕꯣꯜ ꯃ ꯇꯝ ꯍꯟꯅ ꯇꯨꯅ ꯌꯦꯡꯉꯛꯏꯁꯦ ꯇꯣꯔꯅꯥꯃꯦꯟꯒꯨꯝꯕ ꯁꯤꯖꯤꯟꯕ ꯑꯗꯒꯤ ꯚꯣꯠ ꯂꯦꯞꯀꯗꯕ ꯀꯦꯟꯗꯤꯗꯦꯠ ꯈꯔ ꯆꯣꯡꯊꯣꯔꯛꯄꯗꯨꯁꯨ ꯆꯤꯐ ꯒꯦꯁ ꯈꯔ ꯐꯝꯃꯟ ꯑꯃ ꯈꯔ ꯐꯝꯃꯟ ꯌꯥꯅꯕ ꯑꯃꯨꯛ ꯕꯣꯜꯒꯤ ꯑꯗꯨꯝ ꯑꯗꯨꯃꯥꯏꯅ ꯑꯣꯏꯅ ꯇꯧꯋꯦꯕ
ꯃꯥꯅꯦ ꯃꯥꯅꯦ
ꯌꯥꯝ ꯕꯣꯜꯁꯦ ꯍꯣꯢ ꯁꯥꯟꯅꯕꯗꯤ ꯃꯌꯥꯝ ꯌꯥꯝꯃꯦ ꯑꯗꯨ ꯁꯤꯟꯕꯤꯕꯗꯤ ꯌꯥꯝꯗꯦꯕ ꯍꯥꯏꯗꯤ ꯒꯥꯏꯠ ꯇꯧꯕꯤꯕ ꯑꯗꯒꯤ ꯆꯤꯡꯈꯠꯄꯤꯅꯕ ꯃꯤꯗꯤ ꯌꯥꯝꯗꯦꯕ ꯁꯥꯟꯅꯅꯤꯡꯕꯒꯤ ꯆꯥꯡꯗꯤ ꯑꯗꯨꯝꯇꯤꯛ ꯃꯁꯤꯡ ꯊꯤꯉꯝꯗ꯭ꯔꯦ ꯍꯥꯏꯇꯥꯔꯦ
ꯑꯩꯈꯣꯏ ꯃꯅꯤꯄꯨꯔꯗ ꯁꯥꯟꯅꯔꯤꯕ ꯕꯣꯜ ꯁꯥꯟꯅꯔꯤꯁꯤꯡꯁꯦ ꯌꯦꯡꯉꯣ ꯍꯥꯏꯗꯤ ꯀꯩꯁꯨꯝ ꯀ꯭ꯂꯕꯁꯤꯡꯁꯤꯅ ꯕꯣꯜ ꯅꯨꯡ ꯂꯩꯕ ꯀꯥꯏꯁꯤꯗꯤ ꯀꯩꯁꯨ ꯇꯧꯗꯕꯅꯤꯗ ꯑꯌꯥꯝꯕꯅ ꯍꯥꯏ ꯃꯥꯏ ꯃꯥꯏ ꯁꯥꯟꯅꯔꯤꯕ ꯑꯉꯥꯡꯁꯤꯡꯗꯨꯅ ꯄꯩꯁꯥ ꯈꯥꯏꯅꯔ ꯈꯥꯏꯅꯔꯒ ꯂꯩꯗꯅ ꯈꯣꯠꯇꯅꯀꯣ ꯁꯥꯟꯅꯅꯤꯡꯕꯅꯤꯅ ꯑꯗꯨꯃꯥꯏꯅ ꯂꯩꯕꯤꯗꯅ ꯈꯣꯠꯄꯤꯗꯅ ꯇꯧꯕꯅꯦ ꯑꯗꯣ ꯍꯥꯏꯗꯤ ꯂꯩꯕꯤꯕ ꯍꯥꯏꯁꯦ ꯃꯣꯏꯅ ꯂꯩꯕꯤꯔꯛꯇ꯭ꯔꯤꯁꯦ ꯋꯥꯜ ꯀꯩꯅꯣꯒꯨꯝꯕ ꯑꯈꯣꯏꯒꯤ ꯋꯥꯔꯜ ꯀꯞ ꯃꯇꯝꯗ ꯅꯪꯅꯁꯨ ꯍꯥꯏꯔꯦꯅ ꯑꯗꯩ ꯃꯣꯏ ꯀ꯭ꯂꯕ ꯀꯨꯝꯕꯒꯤ ꯑꯈꯣꯏꯒꯤ ꯇꯣꯔꯅꯥꯃꯦꯟꯒꯨꯝꯕ ꯁꯤꯟꯕ ꯈꯣ ꯇꯧꯔꯛꯄ ꯃꯇꯝꯗ ꯈꯔ ꯂꯩ ꯈꯣꯠꯇꯟ ꯇꯧꯋꯥꯅꯦ ꯑꯗꯨ ꯂꯩꯥꯏꯍꯧꯕ ꯈꯔꯗꯨꯅ ꯁꯥꯟꯅꯕ ꯑꯗꯨꯗ ꯕꯣꯟ ꯁꯤꯡꯗꯨ ꯑꯃꯨꯛ ꯀꯥꯏꯒ꯭ꯔꯒ ꯑꯈꯣꯏꯒꯤ ꯃꯣꯏ ꯑꯉꯥꯡꯒꯩꯗꯨꯅ ꯃꯨꯛ ꯈꯥꯏꯅꯔꯒ ꯂꯩꯗꯅ ꯈꯣꯠꯇꯅ ꯇꯧꯔꯒ ꯃꯅꯤꯄꯨꯔꯗꯗꯤ ꯁꯦꯡꯅ ꯁꯥꯟꯅꯔꯤꯕꯁꯤꯡꯒ ꯍꯥꯏꯁꯦ ꯃꯁꯥ ꯃꯁꯥꯅ ꯍꯣꯠꯅꯖꯔꯒ ꯁꯥꯟꯅꯕ ꯉꯥꯛꯇꯅꯦꯕ ꯂꯩꯔꯤꯕ ꯀꯅꯣꯁꯤꯡꯁꯤꯅ ꯍꯥꯏꯗꯤ ꯊꯥꯗꯗꯅ ꯈꯣꯠꯇꯅ ꯇꯧꯔꯒ ꯁꯥꯟꯅꯕ ꯍꯥꯏꯕꯗꯤ ꯑꯣꯏꯗꯦꯕ ꯃꯅꯤꯄꯨꯔꯗꯗꯤ ꯕ꯭ꯁ ꯁꯦꯡꯅ ꯍꯥꯏꯔꯒꯗꯤ ꯂꯩꯀꯥꯏ ꯂꯩꯀꯥꯏꯗ ꯌꯦꯡꯉꯣ ꯂꯩꯀꯥꯏ ꯈꯨꯗꯤꯡꯒꯤ ꯂꯝꯄꯥꯛꯄꯨ ꯂꯩꯔꯗꯤ ꯍꯧꯖꯤꯛ ꯕꯣꯜ ꯍꯥꯏꯁꯤꯗꯤ ꯑꯌꯥꯝꯕ ꯂꯣꯏ ꯁꯥꯟꯅꯕꯅꯦ ꯃꯅꯤꯄꯨꯔꯗꯁꯨ ꯑꯉꯥꯡꯁꯤꯡꯁꯦ ꯃꯣꯏ ꯃꯁꯦꯟ ꯉꯥꯛꯇ ꯄꯩꯁꯥꯁꯤꯡꯁꯦ ꯁꯥꯟꯅꯕ ꯃꯁꯦꯟ ꯈꯥꯏꯅ ꯈꯥꯏꯅꯗꯅ ꯕꯣꯟ ꯂꯩꯗꯅ ꯈꯣꯠꯇꯅ ꯇꯧꯔꯒ ꯁꯥꯟꯅꯕ ꯉꯥꯛꯇꯅꯦꯕ ꯑꯗꯣ ꯈꯪꯗꯦ ꯇꯧꯔꯤꯁꯦ ꯈꯔ ꯁꯨꯝ ꯕꯣꯟ ꯅꯨꯡꯒꯨꯝꯕꯁꯤꯗ ꯈꯔ ꯁꯥꯟꯅ ꯈꯣꯠꯅꯕꯁ ꯗ ꯊꯋꯥꯏ ꯈꯔ ꯌꯥꯎ ꯌꯥꯎ ꯌꯥꯎꯔꯒꯗꯤ ꯌꯥꯝ ꯐꯅꯤꯅ ꯈꯜꯂꯦ ꯁꯥꯟꯅꯕꯕꯨ ꯁꯥꯟꯅꯅꯤꯡꯕ